ꯅꯪ ꯊꯕ ꯆꯤꯟꯕ꯭ꯔꯣ
ꯑꯥ
ꯅꯗꯕꯁꯤꯦꯟꯕ꯭ꯔꯣ
ꯃꯃꯥꯡꯗ ꯄꯨꯨꯡꯅꯤꯅ ꯋꯥꯔꯤ ꯁꯥꯟꯅꯕ ꯅꯨꯡꯉꯥꯏꯇꯦꯅ ꯀ ꯋꯥꯔꯤ ꯁꯥꯟꯅꯕ ꯅꯨꯡꯉꯥꯏꯇꯦ ꯑꯩꯈꯣꯏ ꯏꯅꯦꯝꯕꯣꯛ ꯑꯩꯣꯏ ꯇꯨꯝꯈ꯭ꯔꯕꯒꯤ
ꯃꯗꯨ ꯁ ꯌꯥꯑꯦ ꯉꯗ ꯍꯦ ꯑꯥ
ꯑ
ꯎꯝ ꯃꯄꯥꯁꯨ ꯆꯠꯄ꯭ꯔꯣ ꯑꯅꯨꯄꯥꯁꯨ ꯆꯠꯇ
ꯃꯥꯗꯤ ꯊꯥꯕꯛ ꯇꯠꯂꯦ
ꯑꯩ ꯄꯩꯁꯥ ꯇꯥꯟꯕ ꯂꯦꯞꯇꯦ ꯍꯥꯏꯕ ꯃꯣꯏꯗꯤ
ꯑꯁ ꯂꯦꯞꯇ꯭ꯔꯁꯨ ꯑꯩꯈꯣꯏꯗꯤ ꯂꯦꯞꯇ꯭ꯔꯁꯨ ꯌꯥꯝ ꯁꯤꯖꯤꯟꯅꯅꯤꯡꯉꯥꯏ ꯁꯤꯖꯤꯟꯅꯅꯤꯡꯉꯥꯏ ꯂꯩꯇꯕꯗꯣ ꯂꯦꯞꯂꯗꯤ ꯌꯥꯗꯕꯅꯤꯅꯦ
ꯑꯁ ꯇꯁꯃ ꯌꯥꯝ ꯅꯣꯛꯅꯤꯡꯕ ꯂꯥꯛꯑꯌꯦꯦ ꯁꯇꯦꯇꯁ ꯑꯃ ꯀꯣ ꯑꯩ ꯌꯥꯝ ꯅꯣꯡꯅꯤꯡꯕ ꯑꯃ ꯑꯣꯏꯕ
ꯑ ꯀꯝ ꯀꯥꯟꯗꯅꯣ
ꯃꯁꯤꯅꯦ ꯄꯩꯁꯥ ꯆꯠꯄꯁꯨ ꯎꯝ ꯏꯁꯤꯡ ꯆꯠꯄꯒꯨꯝꯅ ꯆꯠꯂꯦꯅ ꯑꯩꯈꯣꯏ ꯍꯥꯏꯌꯦꯗꯅ ꯑ ꯑꯗꯣ ꯆꯠꯄꯁꯤꯗꯤ ꯑꯣ ꯄꯩꯁꯥ ꯆ ꯆꯁꯦ ꯏꯁꯤꯡ ꯆꯠꯄꯒꯨꯝꯅ ꯆꯠꯄ ꯈꯛꯇ ꯅꯠꯇ꯭ꯔꯦ ꯆꯠ ꯂꯥꯛꯄꯒꯨꯝꯕ ꯆꯠꯂꯦ ꯧꯅꯦ ꯄꯥꯏꯁꯨ
ꯍꯣꯏꯅꯦ
ꯗꯤ
ꯈꯟ꯭ꯔꯔꯤꯗ ꯑ
ꯇꯥꯕ꯭ꯔꯣ ꯍ
ꯇꯌꯦ ꯌꯥ꯭ꯔꯣ
ꯎꯝ ꯅꯝꯕꯕꯨꯅꯠꯇꯦ
ꯑꯣ ꯑꯣ ꯑꯗꯣ ꯅꯪ ꯈꯔ ꯀꯌꯥꯝ ꯋꯥꯠꯂꯤꯒꯦ ꯁꯤꯒꯤ
ꯃꯔꯤ ꯋꯥꯠꯂꯤ ꯑꯩꯒꯤꯗꯤ
ꯑꯩꯗꯣ ꯉꯔꯥꯡ ꯑ ꯑꯩ ꯍꯥꯏꯕꯗꯣ ꯑꯃꯨꯛ ꯇꯧꯋꯦ ꯇꯧꯕꯅꯦ ꯁꯤ ꯑꯉꯥꯡꯅ ꯌꯥꯗꯕꯒꯤ ꯑꯩꯗꯤ ꯇꯧꯗꯅ ꯇꯨꯝꯃꯦꯕ ꯑꯗꯨꯗꯒꯤꯦ ꯅꯪꯒꯤꯗꯤ ꯆꯥꯡꯗꯦꯀꯣ
ꯆꯪꯗ
ꯉ ꯃꯤ ꯈꯔ ꯃꯤ ꯌꯥꯝ ꯆꯥꯡꯉꯤꯀꯣ
ꯃꯁꯤꯒꯤ ꯉꯁꯤ
ꯑ
ꯑꯥ
ꯅ ꯃꯦꯁꯦꯖ ꯎꯠꯇ꯭ꯔꯣ
ꯎꯗꯦ ꯑꯩꯗꯤ ꯒ꯭ꯔꯨꯞꯇ ꯆꯪꯗꯦ ꯑꯩ ꯁꯐꯥꯏꯅꯤꯡ ꯃꯟꯕꯒꯤ ꯆꯠꯂꯤꯅꯦ ꯍꯧꯖꯤꯛ
ꯆꯠꯂꯨ ꯆꯠꯂꯨ ꯑꯗꯨ ꯐꯩꯌꯦ ꯁꯤ ꯄꯥꯏꯕꯗ ꯉꯥꯡꯒꯗꯧꯔꯤꯁꯤꯦ
ꯑꯗꯨꯅꯦ ꯆꯥꯟꯁꯅꯦ
ꯎꯝ ꯑꯩꯁꯨ ꯑꯩ ꯅꯨꯄꯥꯗꯣ ꯃꯤ ꯁꯤꯕꯒꯤ ꯌꯨꯝꯗ ꯆꯠꯈ꯭ꯔꯦ ꯑꯗꯨꯒꯤ ꯍꯧꯖꯤꯛ ꯎꯝ
ꯀꯅꯥ ꯁꯤꯕ꯭ꯔꯣ
ꯃꯣꯏ ꯀ꯭ꯂꯥꯁꯃꯦꯠꯀꯤ ꯃꯃꯥꯁꯤ ꯍꯥꯏ
ꯑꯉꯥꯡꯗꯣ
ꯍꯥꯥ ꯃꯦ ꯃꯅꯦ ꯑ ꯍꯟꯅ ꯍꯥꯏꯅꯤ
ꯑ
ꯍꯜꯂꯨꯕꯤꯅꯦ ꯌꯥꯝ ꯍꯅꯨꯕꯗꯤ ꯑꯣꯏꯗꯕ ꯑꯩꯣꯏ ꯏꯃꯥꯒꯨꯝꯒꯤ ꯂꯦꯡꯒꯥ ꯑꯣꯏꯒꯗ꯭ꯔꯥ ꯈꯪꯗꯦ
ꯀꯔꯤꯒꯤ ꯁꯤꯕ꯭ꯔꯣ
ꯑꯗꯨꯁꯨ ꯈꯪꯗꯦ ꯑꯩꯁꯨꯦ ꯅꯥꯔꯒ ꯁꯤꯕꯨꯗꯤ ꯃꯥꯟꯗꯦ ꯃꯣꯏꯒꯤꯗꯣ
ꯃꯥꯁꯨ ꯃꯥꯒꯨꯝꯕ꯭ꯔꯥ ꯅꯣꯏ ꯅꯨꯄꯥ ꯅꯣꯏ ꯅꯨꯄꯥꯒꯨꯝꯕ꯭ꯔꯥ
ꯅꯠꯇ ꯍꯥꯟꯅ ꯀ꯭ꯂꯥꯁꯃꯦꯠ ꯑꯣꯏꯔꯝꯕꯒꯤꯦ ꯍꯥꯏꯕꯅꯦ ꯎꯝ ꯎꯝ
ꯄꯥꯛꯑꯣ ꯑꯣꯏ ꯍꯥꯏꯕ꯭ꯔꯥ
ꯃꯃꯥ ꯃꯃꯥ ꯎꯝ ꯑ ꯍ
ꯑꯒꯤ ꯑꯉꯥꯡ ꯔ ꯍꯥꯏꯅ ꯃꯣꯏꯟ ꯀ꯭ꯂꯥꯁꯃꯦꯠ ꯔ ꯍꯥꯏꯅ ꯑꯩ ꯄꯣꯛ ꯅꯨꯡꯉꯥꯏꯇꯕꯗꯣ ꯉꯁꯤ
ꯍ
ꯄꯂ ꯆꯞꯄꯁꯨ ꯀꯗꯩꯗ ꯍ ꯀꯟꯆꯗꯤ ꯍꯝ
ꯅꯣꯏꯒꯤꯗꯨꯂ ꯣ
ꯎꯝ ꯅ ꯄꯦ
ꯇꯜꯦ ꯑꯗꯨ ꯄꯗꯤ ꯆꯜ꯭ꯔꯦ ꯀꯌꯦ ꯅꯪ ꯅꯪ ꯍꯥꯏꯕ
ꯀꯥ
ꯀꯤꯅꯤꯡꯉꯥꯏꯗꯤ ꯂꯩꯇꯦꯗ ꯑꯗꯨ ꯑꯣꯏꯔꯁꯨ ꯑꯈꯣꯏ ꯑꯈꯣꯏꯒꯤꯁꯨ ꯑꯈꯣꯏꯒꯤꯁꯤꯐꯥꯎ ꯑꯩꯗꯤ ꯀꯤꯕꯅꯦ
ꯗꯣ ꯑꯗꯨ ꯑꯁꯤ ꯀꯣꯜ ꯇꯧꯅꯤꯡꯉꯥꯏ ꯍꯥꯏꯅꯁꯨ ꯀꯩꯅꯣ ꯆꯠꯄꯅꯤꯗ
ꯎꯝ
ꯖꯣꯛ ꯇꯧꯕ ꯋꯥꯔꯤ ꯁꯥꯟꯅꯕ ꯅꯨꯡꯉꯥꯏꯇꯕꯅꯤꯅ ꯅꯪꯒꯤꯗꯤ ꯀꯌꯥꯃꯨꯛ ꯂꯩꯔꯤꯒꯦ
ꯑꯩꯒꯤꯗꯤ ꯉ ꯉꯁꯥꯏꯗꯣ
ꯎꯝ
ꯀꯣꯜ ꯅꯦꯠꯋ꯭ꯔꯛ ꯌꯥꯗꯕ ꯑꯗꯨꯗ ꯑꯩꯅ ꯇꯧꯕ ꯅꯦꯗꯋꯛ ꯌꯥ ꯗꯤ ꯍꯥꯏꯕ ꯈꯪꯗꯕꯒꯤ ꯇꯧꯕꯗꯨ ꯆꯠ ꯀꯣꯜ ꯇꯧꯗ꯭ꯔ ꯑ ꯇꯧꯗ ꯇꯧꯗꯅ ꯑꯗꯨꯝ ꯀꯛꯈ꯭ꯔꯕꯗꯨ
ꯑꯣ ꯑꯃꯗꯤ ꯆꯠꯈ꯭ꯔꯕꯗꯣ
ꯃꯥ ꯍꯛ ꯇ ꯅꯠꯇ꯭ꯔꯦ ꯑꯍꯨꯝ ꯆꯠꯈ꯭ꯔꯦ
ꯑꯣ ꯗꯨꯗꯤ ꯅꯪꯒꯤꯗꯤ ꯇꯧꯗ꯭ꯔꯤꯅ ꯍꯧꯖꯤꯛꯁꯦ
ꯑꯥ
ꯉꯔꯥꯡꯒꯤ ꯌꯥꯝꯗꯞꯗꯣ ꯉꯁꯤ ꯇꯧꯔꯒ ꯌꯥꯕ꯭ꯔꯥ
ꯑꯧ ꯌꯥꯏ ꯌꯥꯏ ꯌꯥꯔꯒ ꯆꯠꯁꯦ ꯉꯔꯥꯡꯒꯤ ꯉꯔꯥꯡꯒꯤꯗꯨꯁꯨ ꯆꯠ
ꯉꯔꯥꯡ ꯉꯔꯥꯡ ꯅꯪꯒꯤ ꯌꯥꯗꯞꯗꯣ ꯉꯔꯥꯡ ꯅꯪꯒꯤ ꯌꯥꯗꯕ ꯍꯥꯏꯗꯤ ꯅꯪ ꯉꯔꯥꯡ
ꯅꯣꯢꯗꯕꯠ ꯗꯨ ꯍꯥꯏꯕ꯭ꯔꯣ
ꯍꯥꯥ
ꯂꯣꯏꯈꯤꯗꯕꯗꯨ ꯍꯥꯏꯕ꯭ꯔꯣ
ꯅꯠꯇꯦ ꯅꯠꯇꯦ ꯎꯝ ꯅꯪꯅ ꯁꯃꯤꯠ ꯇꯧꯗꯕ ꯗꯣ
ꯑꯣ ꯑꯥꯎ
ꯉꯔꯥꯡ ꯑꯗꯣ ꯉꯁꯤ ꯁꯤ ꯑꯃꯨꯛ ꯁꯝꯃꯤꯠ ꯇꯧꯕ ꯌꯥꯕ꯭ꯔꯥ ꯍꯥꯏꯕꯅꯦ
ꯑꯥꯎ ꯑꯧ ꯌꯥꯏꯌꯦ ꯌꯥꯏꯌꯦ
ꯑꯗꯨ ꯑꯣꯏꯔꯗꯤ ꯅꯪꯒꯤ ꯑꯩꯁꯨ ꯍꯌꯦꯡ ꯇꯧꯗꯣꯢꯅꯦ ꯑꯃꯨꯛꯀ
ꯇꯧꯔꯣ ꯑꯗꯨ ꯅꯣꯏꯒꯤ ꯏꯃꯨꯡꯁꯨ ꯍꯦꯟꯃꯜꯂꯦꯍꯦ ꯍꯧꯖꯤꯛ ꯇꯨꯝꯕ ꯃꯇꯝꯁꯨ ꯅꯠꯇꯕꯗꯨ
ꯑ ꯌꯥꯝ ꯋꯥꯏꯑꯦ ꯑꯩꯁꯨ ꯂꯥꯏꯅꯤꯡꯗꯧꯔꯕꯅꯦ ꯑꯩꯅ ꯀꯌꯥꯃꯨꯛ ꯋꯥꯅ ꯀꯔꯤ ꯀꯔꯤ ꯄꯨꯔꯛꯑꯒ ꯁꯦꯕꯥ ꯇꯧꯔꯁꯨ ꯑꯩꯒꯤ ꯕꯦꯁꯄ꯭ꯔꯦꯠ ꯕꯦꯁꯄ꯭ꯔꯦꯠ ꯐꯥꯎꯕ ꯈꯪꯕ꯭ꯔꯥ ꯌꯣꯟꯅꯤꯡꯉꯥꯏ ꯊꯝꯕꯗꯣ
ꯎꯝ
ꯋꯥꯏ ꯆꯜꯂꯦ ꯃꯤ ꯂꯥꯎꯅꯤꯡꯉꯥꯏ ꯂꯩꯇ꯭ꯔꯤꯕ꯭ꯔꯥ ꯍꯪꯉꯦ
ꯆꯂꯦ ꯄꯦꯂ ꯌꯥꯝ ꯄꯦꯂ ꯍꯦ ꯃꯤꯁꯤꯡꯁꯦ ꯕꯥꯅꯤꯗꯤ ꯍꯥꯏꯔꯤꯁꯤꯅꯦ ꯇꯣꯉꯥꯟꯅ ꯆꯥꯔ ꯔꯣ ꯍꯥꯏꯕ
ꯌꯥꯗ ꯑꯗꯨ ꯀꯅꯤꯄꯅ
ꯁꯡ ꯀꯦ ꯇꯔꯂꯦ
ꯌꯥꯗ꯭ꯔꯕꯅꯤꯅ ꯀꯔꯤ ꯇꯧꯅꯤ ꯑꯩ ꯑꯩ ꯏꯇꯣꯝꯇ ꯇꯣꯡꯉꯥꯟꯕ ꯇꯥꯂꯦ ꯉ
ꯏꯕꯥꯅꯤꯗꯤ ꯅꯦꯛꯁ ꯏꯔ ꯆꯠꯈ꯭ꯔꯁꯦ ꯑꯁꯦꯡꯕꯅꯦ ꯆꯠꯈ꯭ꯔꯁꯦ ꯑꯣꯖꯥ ꯇꯧꯕ ꯆꯠꯂꯁꯦ ꯇ꯭ꯋꯦꯟꯇꯤ ꯇ꯭ꯋꯦꯟꯇꯤ ꯆꯠꯈ꯭ꯔꯁꯦ ꯁꯦꯝꯦꯡꯕꯅꯦ ꯑꯩꯗꯤ ꯆꯠꯈ꯭ꯔꯅꯤ
ꯑꯗꯨꯅꯦ ꯆꯥ ꯊꯥꯗꯣꯛꯔꯒ ꯂꯩꯁꯥꯕꯤ ꯇꯧꯔꯉꯥꯏ ꯀꯛꯈ꯭ꯔꯒꯦ
ꯍꯣꯏꯅ ꯍꯣꯠꯅꯔꯁꯨ ꯃꯣꯏꯅ ꯈꯪꯗ꯭ꯔꯗꯤ ꯀꯔꯤꯒꯤ
ꯋꯥꯕ ꯋꯥꯏ ꯂꯩ ꯀ
ꯑꯩꯈꯣꯏꯅ ꯐꯅꯤꯡꯉꯥꯏ ꯁꯣꯛ ꯇꯧꯔꯁꯨ ꯒ꯭ꯌꯥꯟ ꯇꯥꯔꯔꯣꯏ ꯆꯠꯈꯤꯕꯗꯒꯤ ꯃꯣꯏ ꯄꯥꯡꯅꯔꯛꯀꯅꯤ ꯀꯅꯥꯅ ꯂꯥꯛꯑꯒ ꯑꯃꯨꯛ ꯑꯩꯈꯣꯏꯗꯒꯤ ꯇꯧꯔꯒꯗ꯭ꯔꯥ ꯌꯦꯡꯉꯨꯁ
ꯅꯣꯏꯅꯦ ꯍꯜꯂꯛꯑꯦ ꯁꯤ ꯐꯕꯗ ꯂꯥꯛꯑꯦ ꯀ ꯍꯥꯏꯔ
ꯃꯣꯏ ꯃꯃꯧꯗꯨꯕꯨ ꯀꯅꯥꯅ ꯃꯤ ꯍꯥꯏꯁꯦꯀꯣ
ꯑꯖꯤ ꯅ ꯄꯥꯏ ꯂꯩꯦ ꯀꯦ ꯇ
ꯍ ꯅꯪꯗꯤ ꯈꯔ ꯐꯥꯔꯌꯦ ꯍꯥꯏꯗꯤꯥꯎ
ꯎ ꯀꯝꯖꯅꯥꯃ ꯎꯝ
ꯀ
ꯀꯔꯤ ꯂꯩꯔꯤꯒꯦ ꯑꯩꯈꯣꯏꯅ ꯁꯐꯥꯎꯁꯨ ꯍꯥꯏꯦ ꯠꯇ ꯇꯔꯤꯁꯨꯄꯔꯇꯦ
ꯁꯦꯝꯇ
ꯁꯤꯗ ꯆꯍꯤ ꯃꯔꯤ ꯃꯉꯥꯁꯤꯗ ꯁꯛ ꯄꯤꯖꯔꯒ ꯂꯩꯍꯟꯕꯁꯦ ꯀꯔꯤꯃꯨꯛ ꯐꯔꯕ꯭ꯔꯣ ꯍꯥꯏꯅ ꯈꯅꯤꯡꯉꯩꯅꯤꯗ ꯎꯄꯥꯏꯖꯒꯦ ꯀ
ꯎ
ꯃ ꯁ꯭ꯔꯗ
ꯑꯩꯈꯣꯏꯒꯤ ꯂꯥꯏꯕꯥꯛ ꯅ ꯇꯝꯔꯤꯕ ꯃꯥꯂꯦ
ꯑꯗꯨꯅꯦꯄꯥꯏ ꯂꯩ ꯀꯔꯤ
ꯎꯝ ꯐꯣꯏ ꯁꯨꯝ ꯃꯇꯝ ꯂꯥꯛꯀꯅꯤꯗ ꯍꯣꯏ
ꯑ
ꯂꯕꯥ ꯑꯥꯗꯣ
ꯎꯝ ꯎꯝ ꯇꯥꯏ
ꯍꯌꯦꯡ ꯅꯪ ꯀꯗꯥꯏ ꯆꯠꯀꯅꯤ
ꯈꯪꯗꯦ ꯀꯩꯗꯧꯕ꯭ꯔꯥ
ꯅꯪ ꯆꯠꯀꯅꯤ ꯍꯥꯏꯕꯅꯦ
ꯍꯪꯗꯣꯏꯗ ꯆꯠꯂꯤꯉꯩ ꯃꯐꯝꯗꯤ ꯌꯥꯝ ꯂꯩꯌꯦ ꯑꯗꯣ ꯇꯜꯂꯦ
ꯀꯔꯤ
ꯊꯥꯕꯛ ꯇꯧꯅꯤꯡꯉꯥꯏ ꯍꯥꯏꯔꯣ ꯎꯝ ꯎ ꯑꯩꯁꯨꯅꯦ ꯂꯩꯌꯦ ꯑꯩꯗꯤ ꯍꯣꯁꯄꯤꯇꯥꯜ ꯑꯃꯨꯛ ꯊꯣꯛꯀꯅꯤ ꯑꯝ
ꯏ ꯍꯣꯏꯔꯛꯑꯣ ꯍꯩꯅꯁꯨ ꯇꯧꯅꯤ ꯐꯖꯅ
ꯍꯣꯁꯄꯤꯇꯥꯜ ꯑꯃꯨꯛ ꯊꯣꯛ ꯑꯅꯤ ꯑꯩꯈꯣꯏꯁꯤ ꯂꯥꯏ ꯈꯨꯔꯨꯝꯕꯒꯤ ꯃꯐꯝꯗꯣ ꯑꯥꯗ ꯎ ꯑꯗꯨꯗꯁꯨ ꯆꯠꯁꯦꯅ ꯍꯥꯏꯌꯦ ꯈꯪꯗ꯭ꯔꯦ
ꯌꯥꯏ ꯇꯦꯕ
ꯂꯥꯏꯈꯨꯔꯨꯝꯕꯒꯤ
ꯀꯗꯥꯏꯗ
ꯑꯥꯗ
ꯅꯥꯒꯥ
ꯍꯥ
ꯀꯅꯥꯒꯥ ꯅꯣꯏ ꯅꯨꯄꯥ ꯈꯣꯏꯔꯨꯔꯣ
ꯑ ꯑꯩ ꯅꯨꯄꯥ ꯃꯅꯥꯎ ꯅꯨꯄꯤ ꯍꯣꯏ
ꯅꯪꯁꯨ ꯌꯥꯎꯗꯕ
ꯍꯥꯥ
ꯅꯪꯁꯨ ꯌꯥꯎꯗꯕ꯭ꯔꯣ
ꯌꯥꯎꯁꯦ ꯍꯥꯏꯌꯦ ꯑꯗꯣ ꯈꯜꯂꯤꯅꯦ ꯌꯥꯎꯁꯤꯔ ꯌꯥꯎꯔꯣꯏꯁꯤꯔ ꯈꯜꯂꯤ ꯃꯇꯝ ꯌꯧꯔꯦ ꯑꯃꯨꯛ ꯆꯦꯛ ꯇꯧꯔꯛꯑꯒꯦ
ꯎꯝ ꯎꯝ